ꯊꯝꯗꯦꯍꯦ ꯀꯩꯅꯣ ꯅꯪꯅ ꯉꯥꯡꯉꯤꯗꯨꯕꯣ? ꯑꯩꯅ ꯁꯣꯟꯗ ꯋꯥꯔꯤ ꯀꯟꯅ ꯂꯤꯔꯤꯐꯣꯟ ꯇꯥꯔꯝꯗ꯭ꯔꯦ ꯑꯗꯨꯒ꯫ ꯑꯩ ꯊꯝꯗꯦ ꯅꯪ ꯑꯩꯗꯤ ꯅꯪ ꯃꯩ ꯃꯨꯠꯈꯔ꯭ꯕ ꯆꯠꯂꯥ ꯈꯜꯂꯨꯔꯦ ꯅꯪꯒꯤꯗꯤ ꯃꯩ ꯃꯨꯠꯈꯔꯗꯤ ꯅꯦꯠ ꯇꯠꯂꯤꯗꯅ ꯅꯦꯠ ꯌꯥꯎꯗꯅꯤꯅ ꯎꯝ ꯑꯩ ꯅꯪ ꯃꯩ ꯃꯨꯠꯈꯔꯥ ꯖꯠꯂꯥ ꯀꯗꯥꯥꯏ ꯆꯠꯈ꯭ꯔ ꯆꯥꯠꯅꯣ ꯈꯜꯂꯨꯔꯒ ꯂꯩꯔꯝꯗꯣꯏꯅꯦꯦꯝ ꯀꯟꯅꯗ ꯍꯜꯂꯛꯑꯣ ꯍꯜꯂꯛꯑꯣ ꯇꯧꯔꯦ ꯑꯗꯨꯒ ꯎꯅꯦꯦ ꯅ ꯋꯥꯔꯤꯗꯤ ꯄꯥꯝꯖꯒꯔꯕ ꯋꯥꯕꯤ ꯍꯥꯏꯗꯤꯀꯣ ꯍꯩꯌꯦꯡ ꯂꯤꯔꯒꯦꯗꯥ ꯋꯥꯔꯤ ꯂꯤꯕ ꯃꯤꯗꯥ ꯘꯔꯤ ꯑꯃꯥ ꯄꯤ ꯀꯔꯤ ꯄꯅꯗ꯭ꯔ ꯈꯨꯄꯥꯛ ꯑꯣꯏꯅ ꯄꯅꯔ
ꯒꯥꯔꯤ ꯂꯩꯔꯛꯑꯣ ꯑꯩꯒꯤ ꯒꯥꯔꯤ
ꯎ ꯕꯥꯜ ꯒꯥꯔꯤ ꯀꯩꯗꯧꯅꯒꯦ ꯍꯥꯏꯅꯣ ꯅꯪꯒꯤ ꯒꯥꯔꯤ ꯑꯃ ꯑꯣꯠꯂꯥꯏꯗꯤ ꯀꯛꯈꯤꯗꯥꯏꯅꯦ ꯑꯃꯨꯕꯥ ꯑꯃ
ꯀꯣꯏ
ꯑꯗꯨ ꯀꯩꯗꯧꯕꯕꯣ ꯌꯥꯗ꯭ꯔꯕꯣ
ꯌꯥꯔ
ꯌꯥꯤꯪ
ꯄꯁꯦ ꯅꯃ ꯀꯅ ꯄꯩꯗ
ꯔꯤ ꯀꯩꯗꯧꯅꯅꯦ ꯍꯥꯏꯅꯣ
ꯑꯥ ꯑꯥ ꯍꯥ ꯒꯥꯔꯤꯕ꯭ꯔꯣ
ꯊꯕꯛ ꯏꯪꯈꯥꯡ ꯆꯊꯣꯛ ꯄꯥꯂꯅ ꯁꯤꯗ ꯅꯨꯡꯉꯥꯏꯔꯦ
ꯃꯥꯅꯦ ꯑꯩ ꯑꯗꯨ ꯌꯥꯡꯈꯩ ꯀꯨꯜꯂ ꯄꯨꯟꯁꯤꯗ ꯆꯥꯂ ꯈꯪꯗꯦ
ꯑꯗꯨ ꯍꯜꯂꯂꯝꯅꯤꯅꯒꯔꯤꯗ
ꯑꯂ
ꯅꯨꯄꯤꯈꯔꯤ ꯅꯠꯇ꯭ꯔꯣ ꯅꯪꯗ ꯆꯤꯛꯄ ꯀꯩꯝ ꯇꯧꯗ ꯍꯥꯏꯅꯦ
ꯋꯥꯕꯥꯅꯤ
ꯏꯠꯇ ꯏꯅꯦ
ꯄꯤꯑ ꯑꯩꯅ ꯉꯨꯁꯨꯛ ꯉꯎ ꯄꯥꯝꯃꯦꯅ ꯉꯨꯁꯨ ꯉꯨꯕ ꯑꯃ ꯂꯩꯕꯅꯦ ꯃꯃꯥꯏꯗꯒꯤꯩ ꯀꯒꯥꯔꯤꯗꯒꯤ ꯂꯣꯏꯅ ꯃꯨꯕ
ꯇꯕ
ꯒꯥꯔꯤꯗꯗꯤ ꯑꯃꯨꯛꯁꯨ ꯎꯈꯗꯤ ꯑꯩꯁꯦ ꯉꯧ
ꯍꯣꯏꯅꯦ ꯀꯩꯅꯣꯝ ꯂꯩꯔꯁꯨ ꯑꯃꯨꯕ ꯍꯥꯏꯗꯤ ꯅꯪꯅ ꯄꯥꯝꯃꯤꯁꯦ ꯑꯩꯈꯣꯏꯒꯤ ꯍꯛꯆꯥꯡꯒꯤꯗ ꯄꯨꯂꯞ ꯄꯅꯛꯇꯕꯀꯣ ꯈꯖꯤꯛ ꯈꯗꯤ ꯌꯥꯜꯂꯛꯄꯁꯦ ꯗ ꯍꯥꯏꯔꯣ ꯑꯃꯨꯕ ꯈꯖꯤꯛ ꯈꯖꯤꯛ ꯌꯥꯜꯂꯛꯄꯅꯤꯅ
ꯑꯥ
ꯈꯨꯉꯨꯞꯇ ꯍꯥꯏꯔꯣ ꯑꯃꯨꯕ ꯈꯜꯂ ꯌꯥꯔꯛꯄꯅꯤꯅ
ꯑ
ꯑꯗꯨꯅꯦ ꯍꯗꯛ ꯄꯥꯝꯃꯤꯗꯤ ꯅꯠꯇ꯭ꯔꯥ
ꯑꯃꯨꯕꯁꯤꯅ ꯐꯤꯔꯣꯜ ꯑꯃ ꯁꯦꯠꯂꯛꯄꯗ ꯆꯥꯟꯅꯗꯕ ꯍꯥꯏꯕ ꯑꯃ ꯂꯩꯇ꯭ꯔꯦꯗꯅ
ꯍꯧꯖꯤꯛꯇꯤ ꯀꯥꯂꯦꯟ ꯅꯨꯡꯁꯥ ꯁꯥꯗꯅ ꯁꯥꯔꯀꯥꯟꯖꯤꯗ ꯑꯃꯨꯕ
ꯑꯗꯨꯕꯨ ꯘꯔꯤꯒꯨꯝꯕ ꯈꯣꯡꯎꯞꯀꯨꯝꯕꯗꯕꯨꯛ ꯀꯩ ꯇꯧꯋꯦꯒꯦ
ꯍꯣꯏ ꯍꯣꯏ ꯑꯗꯨꯕꯨꯗꯤ ꯀꯥꯏꯗꯦ ꯁꯥꯕꯗꯨꯒꯤ ꯋꯥꯅꯦ ꯍꯥꯏꯁꯦ
ꯐꯔꯣꯜꯒꯨꯝꯕ ꯂꯩꯕꯗ ꯑꯃꯨꯕ ꯌꯥꯝ ꯀꯟ ꯂꯩꯗꯦꯗ
ꯐꯤꯔꯣꯟꯗ ꯑꯃꯨꯕꯁꯦ ꯂꯩꯕꯨꯗꯤ ꯂꯩꯌꯦꯕꯀꯣ
ꯑꯩꯒꯤ ꯐꯤꯔꯣꯜ ꯀꯂꯔ ꯂꯩꯇꯦ
ꯑꯎ ꯑꯎ ꯄꯥꯝꯃꯦꯕ ꯅꯪ ꯍꯥꯏꯁꯦ
ꯎꯝ ꯄꯣꯠ ꯄꯣꯠꯇꯨꯗ ꯃꯈꯥ ꯄꯣꯜꯂꯦ ꯕꯣꯇꯜ ꯂꯩꯔꯝꯃꯦꯅ ꯕꯣꯇꯜꯁꯤꯗ ꯑꯣꯔꯦꯟꯁ ꯭ꯒꯔꯤꯟ ꯄꯤꯡ ꯀꯂꯔ ꯂꯩꯔꯝꯕꯁꯤꯗ ꯚꯂꯦꯛꯁꯤ ꯈꯔ ꯐꯖꯗꯦ ꯚꯏꯂꯦꯛꯇꯨ ꯑꯗꯨꯝ ꯑꯩꯒꯤ ꯐꯦꯚꯣꯔꯥꯏꯠ ꯀꯂꯔ ꯑꯣꯏꯔꯦ ꯕꯣꯇꯜꯗꯨꯒꯤ
ꯇꯦꯡ ꯂꯨꯕꯗꯤ ꯂꯧꯗ ꯥꯏ ꯂꯩ ꯂꯩꯣꯏꯅꯤꯡ ꯀꯩ
ꯐꯖꯔ ꯐꯖꯕꯗꯣ ꯆꯥꯅꯕꯗꯣ ꯃꯥꯒꯤ ꯐꯤꯕꯝ ꯎꯨꯇꯤꯗꯨꯒ ꯃꯁꯨ ꯑꯗꯨꯒ ꯆꯥꯟꯅꯔꯗꯤ ꯑꯗꯨꯝ ꯐꯖꯗꯤ ꯂꯧꯔꯦ ꯐꯨꯔꯤꯠꯇ
ꯍꯣꯏ ꯅꯪ ꯐꯖꯕ ꯑꯗꯨꯗꯤ ꯐꯖ ꯌꯥꯔꯦ ꯁꯤ ꯅ ꯍꯥꯏꯁꯦ
ꯑꯥ ꯑꯗꯩꯗꯤ ꯐꯨꯔꯤꯠ ꯂꯩ ꯆꯠꯂꯁꯨ ꯐꯨꯔꯤꯠꯀꯤ ꯗꯤꯖꯥꯏꯟꯗꯨꯗ ꯈꯔ ꯀꯂꯔꯗꯨꯒ ꯄꯛꯆꯕ ꯍꯥꯏꯕ ꯑꯃ ꯂꯩꯗꯅ
ꯍꯣꯏꯅꯦ
ꯑꯗꯨ ꯆꯥꯟꯅꯕꯗꯣ ꯑꯣ ꯗꯨ ꯈꯔꯂꯒ ꯂ ꯂꯩ ꯑꯩ ꯑꯩꯒꯤ ꯍꯥꯟꯅ ꯐꯦꯕꯣꯔꯥꯏꯠ ꯀꯂꯔꯁꯤꯃ ꯑꯗꯣ ꯑꯌꯥꯝꯕ ꯃꯇꯝꯗ ꯍꯥꯏꯗꯤ ꯔꯦꯠ ꯃꯦꯔꯨꯟꯒꯨꯝꯕꯁꯦ ꯄꯥꯝꯃꯦ
ꯍꯣꯏꯅꯦ ꯍꯥꯏꯗ꯭ꯔꯕꯥꯗ ꯑꯗꯨꯝ ꯑꯗꯨꯝ ꯅꯪꯗꯦ ꯍꯥꯏꯗ꯭ꯔꯕꯥꯗ ꯅꯪꯗꯦ ꯁꯤꯗꯪ ꯌꯦꯡꯉꯛꯄꯗ ꯁꯤꯅꯗꯤ ꯐꯖꯩ ꯇꯣꯡꯉꯥꯜꯂꯦ ꯍꯥꯏꯕꯒꯁꯨ ꯑꯗꯨ ꯑꯗꯨꯝ ꯂꯩꯔꯝꯒꯅꯤ
ꯍꯣꯏ ꯔꯦꯠ ꯃꯦꯔꯨꯟꯁꯦ ꯄꯥꯝꯃꯦ
ꯂꯩꯇꯦ ꯀꯥꯏ ꯍꯥꯏꯖꯟꯗꯅ
ꯑꯗꯣ ꯗꯤꯁ ꯏꯁ ꯃꯥꯏ ꯐꯦꯚꯣꯔꯥꯏꯠ ꯀꯂꫪ ꯑꯩꯗꯤ ꯁꯤ ꯁꯦꯠꯇꯕ ꯌꯥꯗꯦ ꯁꯤ ꯇꯧꯗ ꯁꯤ ꯅꯠꯇ꯭ꯔꯗꯤ
ꯍꯣꯏꯅꯦ ꯑꯗꯨꯅ ꯑꯃꯔꯣꯝꯗ ꯆꯠꯈ꯭ꯔꯦ ꯑꯗꯨꯕꯨꯗꯤ ꯑꯣꯏꯗꯣꯏꯅꯦ ꯐꯦꯚꯔꯥꯏꯠ ꯀꯂ ꯍꯥꯏꯕꯁꯦ ꯑꯗꯣ ꯈꯪꯗꯦꯗ ꯑꯩꯒꯤ ꯑꯩꯒꯤꯖꯨ ꯂꯩ ꯇꯦ
ꯍꯩ ꯑꯋꯨ ꯑꯋꯨ ꯄꯥꯝꯕꯤꯔꯥ
ꯨꯆꯨꯗꯤ ꯌꯥꯝ ꯌꯥꯛꯄꯗꯤ ꯄꯥꯝꯗꯦ
ꯑꯌꯥꯛꯄ ꯄꯝꯗꯦ ꯍꯥꯏꯗꯤ
ꯆꯝꯕ ꯈꯔ ꯏꯪꯕꯅ ꯍꯦꯟꯂꯦ ꯄꯥꯝꯕ
ꯅꯦ ꯔꯦꯠꯀꯨꯝꯕ
ꯍꫭꯏ ꯔꯦꯠꯀꯨꯝꯕ ꯍꫭꯏ ꯕ꯭ꯂꯦꯛ ꯕ꯭ꯂꯦꯛꯄꯨꯗꯤ ꯕ꯭ꯂꯦꯛꯇꯁꯨ ꯌꯥꯝ ꯌꯥꯛꯄꯗꫭ ꯄꯥꯝꯗꯦ ꯈꯔ ꯋꯥꯎꯊꫭꯛꯄ ꯀꯥꫪꯕꫭꯟ ꯀꯥꫪꯕꫭꯟ ꯕꫭꯟ ꯍꯥꯏꯗꫭ ꯎꯝ
ꯑꯣ ꯅꯪ ꯇꯥꯖ ꯃꯍꯜ ꯄꯥꯏꯕꯗ ꯂꯤꯠꯄ ꯐꯨꯔꯤꯠ ꯃꯆꯨꯗꯣ
ꯑꯁ ꯑꯗꯨꯅ ꯑꯃꯅꯦꯍꯦ
ꯑꯗꯨ ꯀꯥꫪꯕꫭꯟ ꯅꯠꯇ꯭ꯔꫭ
ꯀꯥꫪꯕꯣꯟ ꯅꯠꯇꯦ ꯑꯗꯨꯗꯤ ꯀꯩꯅꯣ ꯕ꯭ꯂꯦꯛꯇ ꯋꯥꯎꯊꫭꯛꯄ ꯀꯥꫪꯕꯣꯟ ꯑꯅ ꯑꯁ ꯀꯩ ꯍꯥꯏꯗꫭꯏꯅꫭꯒꯥꯔꯤꯗꯒ ꯌꯥꯝ ꯂꯩꯕꯅꯤ ꯀꯥꫪꯕꫭꯟ ꯃꯆꯨ
ꯎꯝ
ꯅꯪ ꯅꯪ ꯀꯩꯅꯣ ꯇꯧꯒꯦꯗꯔꯅꯦ ꯅꯪ ꯃꯃꯥꯡꯗ ꯅꫭꯏ ꯏꯆꯦꯅ ꯀꯩꯅꯣ ꯊꯕꯛ ꯀꯤ ꯑꯦꯛꯖꯥꯝ ꯊꯥꯖꯤꯟꯈꯤꯗꯥꯏꯅꯦ ꯑꯣꯖꯥꯒꯤꯔ ꯀꯩꯅꯣ
ꯊꯥꯖꯟꯒꯤꯕꯅꯤ
ꯐꫭꯝꯕꯤꯂꯞ ꯀꯥꯌꯥ
ꯀꯥꯎꯔꯦꯗ ꯑꯣꯖꯥ ꯑꯣꯖꯥꯒꯤꯗꯨꯔꯥ ꯀꯥꯎꯒꯤꯗꯨꯔꯣ ꯀꯔꯝꯕꯅꯣ
ꯀꯩꯅꯣ ꯐꫭꯝ ꯑꯅꯤ ꯊꯥꯖꯟꯕ꯭ꯔꯣ ꯅꯪ
ꯑꯣꯖꯥꯒꯤꯗꯨꯗꯤ ꯑꯥ ꯃꯃꯥꯡꯗꯅꯦꯕꯀꯣ ꯑꯗꯨꯅ ꯀꯩꯅꯣ
ꯑꯗꯨ ꯀꯧꯔꯛꯈꯤꯗ꯭ꯔꯦ ꯑꯗꯨꯝ
ꯑꯗꯨꯝ ꯒ꯭ꯌꯥꯟ ꯇꯥꯒꯤꯗꯔ꯭ꯦ ꯑꯩꯈꯣꯏ ꯃꯥꯅ ꯇꯧꯕꯅꯦ ꯄꯩꯁꯥꯗꯣ ꯑꯩꯈꯣꯏꯠꯁꯦ ꯃꯕꯥꯅꯤ ꯇꯥꯟꯅꯔꯒ ꯑꯩ ꯌꯥꯎꯗꯦ
ꯑꯣꯀꯦ ꯑ ꯋꯥ ꯑꯣꯏꯒꯦ ꯇꯥꯔꯒꯅꯤꯅꯦ
ꯂꯤꯁꯤꯡ ꯑꯃꯔꯥ
ꯋꯥ ꯑꯗꯨ ꯇꯧꯔꯛꯈꯤꯗ꯭ꯔꯦ ꯑꯗꯨꯝ
ꯑꯥ ꯑꯗꯩꯗꯤ ꯀꯥꯎꯒꯤꯗꯤ ꯄꯩꯁꯥ ꯆꯪꯗ ꯃꯥꯜꯂꯦ ꯀꯥꯎꯒꯅ ꯑꯦꯝ ꯇꯤ ꯑꯦꯁ ꯀꯨꯝꯕ ꯈꯔ ꯀꯧꯕꯗꯣ
ꯔꯛꯖꯥ ꯇꯧꯕꯗꯨꯕꯣ
ꯇꯧꯗꯦ ꯑꯗꯨꯁꯨ ꯈꯨꯠꯁꯅ ꯇꯧꯕꯤꯕꯅꯦ ꯑꯗꯨꯁꯨ ꯑꯩ ꯅꯪꯒꯤ ꯗꯣꯀꯨꯃꯦꯟ ꯑꯗꯨ ꯊꯥꯔꯛꯎ ꯑꯗꯨ ꯄꯤꯔꯛꯎ ꯍꯥꯏꯔꯦ ꯑꯩꯅ ꯇꯥꯛ ꯇꯥꯛꯁ ꯄꯤꯁꯜꯂꯦ
ꯍꯣꯏ ꯀꯩꯅꯣ ꯇꯧꯁꯜꯂ ꯑꯩꯅ ꯀꯩꯅꯣ ꯑꯩꯅ ꯀꯩꯅꯣ ꯇꯝꯁꯦ ꯍꯥꯏꯔꯦ ꯏꯁꯇꯦꯅꯣꯒ꯭ꯔꯥꯐꯤ ꯇꯝꯃꯣ ꯍꯥꯏꯔꯦ
ꯑꯩ ꯍꯩꯇ꯭ꯔꯤꯕ ꯂꯥꯏꯔꯤꯛꯁꯤꯗ
ꯏꯁꯇꯦꯅꯣꯒ꯭ꯔꯥꯐꯤꯖꯦ ꯊꯕꯛ ꯌꯥꯝ ꯀꯧꯋꯦꯕ
ꯅꯪ ꯇꯝꯅꯤ ꯇꯧꯔꯝꯗꯥꯏꯅꯦ
ꯑꯩꯖꯦ ꯇꯝꯒꯦ ꯇꯧꯔꯝꯕꯅꯤ ꯑꯩꯖꯦ ꯀꯣꯛꯁꯦ ꯆꯜꯂꯛ ꯑꯕꯥ ꯁꯨꯝ
ꯏꯁ ꯕꯔ꯭ꯦꯟꯗꯤ ꯃꯥꯅ ꯍꯦꯟꯅ ꯐꯩ ꯑꯩꯉꯣꯟꯗꯩꯩ ꯗꯨꯒ
ꯑꯃ ꯃꯨꯛꯇꯝ ꯑꯃ ꯃꯨꯛꯇꯝ ꯑꯣꯏꯕ ꯑꯣꯏꯗ ꯀꯩꯗꯧꯗꯣꯏꯅꯣ
ꯑꯩꯁꯨ ꯑꯃꯁꯨ ꯁꯣꯏꯗꯕꯤ ꯑꯃꯁꯨ ꯁꯣꯏꯗꯕꯤ ꯏꯝꯕ ꯇꯔꯤ ꯇꯝꯕ ꯑꯣꯏ ꯆꯠꯂꯖꯤꯔ ꯈꯪꯗꯦ
ꯄꯩꯁꯥꯗꯨ ꯐꯪꯕ
ꯕ꯭ꯂꯥꯎꯁꯇꯨ ꯑꯩꯈꯣꯏ ꯆꯦꯒꯤ ꯕ꯭ꯂꯥꯎꯁ ꯑꯃ ꯇꯨꯏꯕꯀꯣ ꯕ꯭ꯂꯥꯎꯁꯇꯅ ꯕ꯭ꯂꯥꯎꯁ ꯅꯠꯇꯦꯗ ꯃꯥꯏꯗꯣ ꯇꯣꯞꯁ ꯍꯥꯏꯕ ꯌꯥꯔꯦꯗ ꯀꯧꯗꯦ ꯑꯗꯨꯝ ꯁꯥꯡꯉꯦꯕꯀꯣ ꯃꯃꯥꯟꯅꯕꯤꯗ ꯇꯨꯏꯌꯦ ꯃꯥꯥ ꯍꯣꯁꯇꯦꯜꯗꯒꯤ ꯑꯗꯨꯝ ꯃꯃꯥꯟꯅꯕꯤꯗꯣ ꯅꯛꯄꯖꯥꯠꯅꯤ ꯑꯗꯨ ꯆꯠꯂ ꯃꯥ ꯇꯨꯁꯜꯂꯨꯔꯕ ꯃꯥꯗꯣ ꯃꯗꯤ ꯑꯩꯪꯉꯣꯟꯗꯩꯩ ꯃꯨꯛ ꯈꯔ ꯂꯤꯔꯕꯅꯤꯅ ꯍꯣꯏ ꯃꯃꯥꯟꯅꯕꯤ ꯃꯌꯥꯝ ꯃꯌꯨꯝ ꯄꯥꯟꯅꯔꯦꯕ ꯃꯥꯗꯤꯃꯨꯛ ꯑꯩꯉꯣꯟꯗꯩꯩ ꯍꯟꯕꯅꯤꯅ ꯑꯩꯉꯣꯟꯗꯩꯩ ꯑꯃꯨꯛ ꯂꯤꯗꯣꯏꯅꯦꯕ ꯃꯥꯅ
ꯅꯣꯏꯆꯦꯔꯣ ꯅꯣꯏꯆꯦꯗꯤ ꯅꯩꯔꯕꯅꯦ ꯑꯗꯨꯕꯨꯗꯤ
ꯃꯥꯒꯤ ꯃꯃꯥꯅ ꯕꯤ ꯁꯤ ꯃꯌꯥꯝ ꯃꯌꯨꯝ ꯄꯥꯟꯅꯔꯦꯕꯀꯣ ꯑꯗꯨꯏ ꯃꯥꯗꯤ ꯑꯗꯨꯝ ꯂꯨꯍꯣꯡ ꯀꯥꯏꯍꯣꯡꯕꯁꯦ ꯑꯗꯨꯝ ꯆꯠꯄꯗꯣ ꯃꯌꯥꯝ ꯆꯠꯂꯦꯅ ꯑꯩꯗꯤ ꯑꯩꯕꯨꯗꯤ ꯑꯃꯨꯛ ꯂꯥꯛꯅꯤꯔꯛꯂꯑꯗ ꯍꯦꯟ ꯆꯠꯂꯝꯈꯤꯔꯣꯏ ꯑꯗꯨꯁꯨ ꯂꯩꯀꯥꯏꯒꯤ ꯃꯃꯥꯟꯅꯕꯤ ꯂꯩꯇꯕꯒꯤ ꯃꯃꯥꯟꯅꯕꯤ ꯁꯥꯕ ꯑꯩꯗꯤ ꯑꯗꯨꯒ ꯑꯩꯒꯤ ꯑꯣꯏꯅ ꯏꯃꯥꯟꯅꯕꯤꯒꯤ ꯆꯠꯄꯗꯤ ꯑꯝꯇ ꯆꯠꯇ꯭ꯔꯤꯕ ꯑꯩꯗꯤ ꯃꯃꯥꯟꯅꯕꯤ ꯁꯥꯕ ꯇꯅꯦꯕ
ꯅꯪꯗꯤ ꯈꯔꯖꯨ ꯄꯛꯆꯩꯅꯦ ꯁꯥꯕꯅ
ꯑꯗꯨꯒ ꯑꯩꯈꯣꯏꯁꯦ ꯗꯤ ꯃꯥ ꯆꯠꯄꯅꯤꯅ ꯗꯔꯀꯥꯔꯗꯨ ꯂꯩꯔꯦꯗꯅ ꯑꯗꯩ ꯑꯩꯈꯣꯏꯃꯥꯗꯒꯤ ꯂꯧꯕꯁꯨ ꯑꯩꯈꯣꯏꯃꯥ ꯀꯤ ꯌꯣꯟꯕꯗꯨꯁꯨ ꯀꯩꯅꯣ ꯇꯧ ꯍꯥꯏꯗꯤ ꯃꯥꯒꯤ ꯃꯦꯖꯔꯃꯦꯟꯗ ꯗꯥꯏꯔꯦꯛ ꯁꯥꯕ ꯅꯠꯇꯕꯅꯤꯅ ꯂꯩꯗꯨ ꯆꯥꯅꯔꯦ ꯍꯥꯏꯔꯁꯨ ꯁꯥꯠꯂꯛꯄ ꯂꯩꯔꯣꯡꯗꯣ ꯍꯦꯛ ꯄꯥꯝꯗꯕ
ꯍꯣꯏꯅꯦ ꯂꯩꯒꯗꯔꯕ
ꯑꯣ ꯑ ꯂꯩꯕꯗꯨꯗꯤ ꯈꯔ ꯃꯥꯅ ꯍꯦꯛ ꯄꯥꯝꯕꯗꯣ ꯊꯣꯛ ꯇꯦꯗꯅ ꯔꯦꯛꯇꯨꯍꯟꯕꯗꯗꯤ ꯃꯥꯅ ꯑꯄꯥꯝꯕꯗꯣ ꯁꯨꯃꯥꯏꯅ ꯇꯧꯔꯣ ꯁꯨꯃꯥꯏꯅ ꯇꯧꯔꯣ ꯂꯣꯢ ꯍꯥꯏꯕ ꯌꯥꯏꯗꯅꯀꯣ
ꯍꯣꯢꯅꯦ ꯑꯗꯨꯕꯨꯗꯤ ꯌꯥꯢꯅꯦ
ꯑꯗꯨꯒꯤ ꯑꯩꯈꯣꯏ ꯁ꯭ꯋꯥꯏ ꯃꯅꯥꯛꯇ ꯑꯃ ꯆꯠꯂꯒ ꯃꯃꯥꯟꯅꯕꯤꯅ ꯈꯔ ꯍꯣꯡꯉꯦ ꯍꯥꯏꯅ ꯆꯠꯂ ꯊꯨꯍꯜꯂꯨꯔꯦ ꯄꯨꯔꯥ ꯑꯉꯥꯡ ꯃꯆ ꯒꯤ ꯐꯨꯔꯤꯠ ꯃꯥꯜꯂ ꯄꯤꯔꯛꯑꯕ ꯃꯃꯥꯟꯅꯕꯤ ꯅꯠꯇꯦ ꯑꯩꯈꯣꯏ ꯏꯁꯥꯏ ꯀꯩꯊꯦꯜ ꯃꯌꯥꯗ ꯂꯩꯕ ꯇꯦꯂꯔ ꯑꯃꯗꯅꯦꯕꯀꯣ ꯑꯩꯈꯣꯏ ꯆꯦꯁꯤꯅ ꯁꯥꯎꯅꯤꯡꯕꯅ ꯂꯣꯏꯔꯕ ꯃꯥꯥꯏ ꯐꯨꯔꯤꯠꯁꯦ ꯎꯕꯗꯀꯣ ꯂꯤꯠꯄꯁꯤꯗꯅꯦ ꯖꯣꯀꯔ ꯇꯥꯔꯕ ꯍꯥꯏꯇꯥꯔꯦ ꯍꯣꯏ ꯑꯇꯨꯕꯗ ꯃꯥꯅ ꯃꯁꯤ ꯗ ꯇꯤ ꯃꯥ ꯊꯣꯛꯄ ꯀꯛꯊꯈ꯭ꯔꯦ ꯈꯪꯗꯦ ꯆ ꯆꯠ ꯆ ꯆꯠꯊꯈ꯭ꯔꯦ ꯀꯥꯇꯤꯅ ꯑꯍ ꯍꯥꯏꯔꯤꯅꯦ ꯁꯨꯃꯥꯏ ꯇꯧꯔꯑꯣ ꯁꯨꯃꯥꯏꯅ ꯀꯗꯣ ꯉꯛꯇꯨ ꯐꯖꯅ ꯉꯛꯀꯤ ꯗꯤꯖꯥꯏꯟꯗꯣ ꯐꯖꯥ ꯍꯥꯞꯄꯤꯔꯛꯇ꯭ꯔꯕ ꯍꯥꯏꯇꯥꯥꯔꯦ ꯈꯔ ꯏꯀꯥ ꯀꯥꯈꯠꯂꯒꯅꯦ ꯏꯁꯥꯗꯣ ꯇꯞ ꯅꯞꯄꯗꯣ ꯑꯣꯏꯗ꯭ꯔꯦꯕ ꯉ ꯇꯨ ꯈꯪꯗꯦ ꯌꯥꯝꯅ ꯑꯣꯠ ꯇꯥꯔꯕ ꯑꯗꯨꯗꯨꯒꯤ ꯃꯃꯥꯟꯅꯕꯤꯗ ꯍꯟꯗꯛꯇꯨꯌꯦꯗ ꯃꯥꯁꯦ ꯀꯔ ꯃꯃꯥꯟꯕꯤ ꯑꯒꯤ ꯍꯩꯖꯤꯡꯄꯣꯠ ꯆꯠꯄꯗ ꯌꯨꯝꯗ ꯂꯥꯛꯑꯝꯃꯦꯕꯀꯣ ꯑꯩꯈꯣꯏ ꯑꯩꯈꯣꯏ ꯁ꯭ꯋꯥꯏꯗ ꯑꯣꯏꯕ ꯃꯃꯥꯟ ꯃꯌꯨꯝ ꯁꯦ ꯑꯗꯨꯗꯨꯒ ꯃꯥꯅ ꯑꯃꯛ ꯍꯣꯁꯇꯦꯜꯗꯒꯤ ꯂꯥꯛꯏꯅꯦꯕ
ꯑꯗꯨꯗꯤ ꯃꯣꯏ ꯅꯪꯒꯤꯗꯤ ꯀꯩꯅꯣ ꯁꯥꯕꯗꯔꯣ ꯇꯨꯕ ꯃꯥꯟꯅꯕꯤꯗꯨꯔꯕ
ꯑ ꯃꯅ ꯍꯣꯁꯇꯦꯜ ꯃꯅꯥꯛꯇꯒꯤ ꯇꯨꯔꯦꯗꯅ ꯕ꯭ꯂꯥꯎꯁꯦ ꯑꯗꯨꯗꯨꯒ ꯃꯃꯥꯟꯅꯕꯤ ꯂꯨꯍꯣꯡꯗꯣꯏꯕ ꯃꯃꯥꯟꯅꯕꯤꯁꯤꯅ ꯑꯩꯈꯣꯏ ꯃꯅꯥꯛꯄꯏꯁꯤꯗꯒꯤ ꯑꯣꯏꯕꯒꯤ ꯃꯥꯁꯦ ꯌꯨꯝꯗ ꯂꯥꯛꯑꯒ ꯌꯨꯝꯗ ꯂꯣꯏꯁꯤꯜꯂꯒ ꯆꯠꯄ ꯃꯥꯅꯕꯤ ꯍꯣꯁ ꯀꯩꯅꯣ ꯃꯥꯒꯤ ꯀꯩꯅꯣꯗꯣ ꯍꯖꯤꯝꯄꯣꯠꯇꯣ ꯑꯗꯨꯒꯤ ꯂꯥꯛꯄꯩꯗꯨꯗ ꯃꯥꯅ ꯕ꯭ꯂꯥꯎꯁꯇꯣ ꯄꯨꯊꯣꯔꯛꯑꯦꯕꯀꯣ ꯀꯣ ꯁꯤꯁꯦ ꯑꯅꯧꯕ ꯇꯨꯕꯅꯦ ꯇꯧꯔ ꯐꯖꯩꯌꯦꯕ ꯉ ꯀ ꯋꯥ ꯍꯥꯏꯒ ꯇꯣ ꯅꯣꯅ ꯅꯨꯡꯗꯣ ꯀꯩꯅꯣ ꯇꯨꯝꯅ ꯇꯧꯔ ꯂꯣꯟꯕꯤꯗꯣ
ꯎꯃ
ꯑꯃꯥꯏꯅꯒ ꯇꯧꯋꯦꯕꯀꯣ ꯑꯩꯅ ꯐꯖꯩꯌꯦꯅ ꯍꯥꯏ ꯑꯗꯨꯒ ꯀꯌꯥꯅꯣ ꯍꯥꯏꯔꯒ ꯂꯨꯄꯥ ꯂꯤꯁꯤꯡ ꯑꯃꯒ ꯀꯌꯥꯅꯣꯝꯛ ꯍꯥꯏꯔꯛꯑꯦꯕꯣ ꯑꯩꯈꯣꯏ ꯑꯩꯁꯦ ꯈꯪꯉꯦꯕꯀꯣ ꯑꯗꯨꯅ ꯑꯩ ꯑꯁꯥ ꯑꯃꯗꯅꯦ ꯑꯩ ꯂꯩꯔꯤꯁꯦ ꯏꯝꯕ꯭ꯔꯣꯏꯗꯔꯤ ꯇꯝꯃꯨꯔꯒꯦ ꯁꯤꯅꯩꯅ ꯈꯜꯂꯤꯁꯦ
ꯎꯝ
ꯑꯦꯉ ꯑꯗꯨꯒ ꯐꯣꯔꯤꯠꯇꯣ ꯇꯨꯒꯥꯏꯔꯗꯤ ꯋꯥ
ꯇꯝꯖꯦꯜꯂꯣ ꯇꯝꯖꯜꯂꯣ ꯄꯩꯁꯥꯐꯪꯕ ꯗꯨ ꯀꯥꯟꯅꯩꯗꯅ
ꯍꯣꯏ ꯈꯨꯠ ꯁꯥ ꯍꯩꯖꯟꯕ ꯍꯥꯏꯁꯦ
ꯍꯦꯟꯅꯗꯤ ꯆꯪꯉꯝꯒꯅꯤꯗ ꯍꯥꯏꯗꯤ
ꯆꯪꯒꯅꯤ ꯐꯤ ꯅꯨꯡ
ꯍꯥꯡ ꯀꯅ ꯐꯥꯎꯝꯒꯥꯅꯤꯕꯗꯣ
ꯎ ꯑꯗꯨꯒ ꯑꯥ ꯎꯝ ꯀꯔꯤ ꯅꯨꯡꯒꯨꯝꯕ ꯂꯣꯟꯕꯗꯨ ꯑꯩ ꯍꯩꯅꯦꯕ
ꯑꯗꯨꯗꯒꯤ ꯄꯣꯠ ꯆꯩꯗꯨ ꯆꯪꯉꯤꯕꯥ ꯄꯣꯠꯇꯣ ꯄꯣꯠꯇꯣ ꯆꯩꯥꯏꯁꯨ ꯆꯪꯉꯤ ꯑꯗꯒꯤ ꯃꯇꯝꯁꯨ ꯆꯪꯉꯤ
ꯎꯝ ꯑꯗꯣ ꯄꯣꯠ ꯆꯩꯗ ꯆꯪꯕ ꯍꯥꯏꯁꯦ ꯐꯤꯗꯣ ꯃꯣꯏꯗꯤ ꯄꯨꯔꯥ ꯃꯤꯇꯔꯗ ꯂꯧꯔꯛꯀꯗꯧꯅꯤꯅꯅꯦ ꯍꯣꯡꯉꯝꯒꯅꯦꯕ
ꯍꯣꯡꯉꯥꯁꯨ ꯑꯗꯨꯝ ꯄꯩꯁꯥ ꯄꯤꯗꯩꯩ ꯅꯥꯠꯇꯔꯣ ꯑꯗꯣ
ꯄꯤꯕꯨꯗꯤ ꯄꯤꯗꯅꯤ ꯑꯗꯒꯤꯗꯤ ꯎꯝ ꯆꯪꯉꯝꯗꯣꯏꯁꯦ ꯀꯔ ꯀꯔꯤ ꯑꯗꯨꯨꯁꯨ ꯆꯪꯉꯝꯃꯅꯤꯀꯣ ꯅꯨꯡꯗꯨꯁꯨ ꯅꯨꯡ ꯂꯣꯟꯕꯗꯣ
ꯅꯨꯛ ꯍꯞꯇꯣꯏꯅꯤꯅꯥ ꯑꯗꯨꯁꯨ ꯆꯪꯗꯣꯏꯅꯤꯅꯦ
ꯑꯗꯨꯗ ꯈꯔ ꯄꯣꯠꯆꯩ ꯈꯔꯕꯨꯗꯤ ꯆꯪꯉꯤꯅꯦ ꯑꯗꯣ ꯈꯥꯏꯗꯣꯛꯈꯤꯕꯗ ꯀꯩꯁꯨ ꯂꯨꯄꯥ ꯆꯅꯤꯄꯥꯟ ꯆꯃꯥꯄꯜꯗꯤ ꯇꯥꯔꯝꯃꯣꯏꯕ ꯀꯩꯁꯨ ꯂꯨꯄꯥ ꯆꯥꯝꯉꯥꯃꯨꯛ ꯃꯌꯥ ꯂꯩꯔꯝꯒꯅꯤꯅ ꯔꯦꯟꯁꯇ ꯐꯤ ꯃꯤꯇꯔꯗꯕꯨ ꯂꯨꯄꯥ ꯆꯥꯝꯃꯔꯤ ꯆꯥꯝꯃꯉꯥ ꯌꯧ ꯄꯦꯇ꯭ꯔꯣꯜ ꯃꯥ ꯑꯩꯗꯤ